ꯍꯂꯣ ꯇꯥꯕ꯭ꯔꯣ ꯇꯥꯕ꯭ꯔꯣ
ꯇꯥꯏ ꯇꯥꯏ ꯇꯥꯏ
ꯐꯔ ꯃꯀꯣꯟ ꯀꯩ ꯃꯀꯣꯟ ꯃꯅꯤꯡꯒꯦ ꯇꯥꯕ ꯀꯄꯦꯒ
ꯎꯝ ꯈꯤꯇꯪꯗꯤ ꯇꯥꯏ ꯑꯗ
ꯈꯔ ꯆꯞꯄꯦꯅꯦꯠꯇꯣ ꯈꯤꯇꯪ ꯅꯨꯡꯉꯥꯏꯕ ꯃꯐꯝꯗ ꯎꯝ ꯣꯁ ꯇꯀꯤ ꯇ ꯁꯞꯄꯦ ꯇ ꯃꯥꯦ
ꯌꯥꯔꯕꯣ
ꯎꯝ ꯈꯔꯔꯦ ꯈꯩꯔꯦ ꯌꯥꯔꯦ ꯌꯥꯔꯦ ꯅꯗꯤ ꯈꯤꯇꯪ ꯅꯨꯡꯉꯥꯏꯇꯕ ꯃꯥꯜꯂꯦꯔ
ꯎꯝ ꯑꯩꯈꯣꯏꯒꯤ ꯑꯩꯈꯣꯏꯒꯤ ꯅꯦꯋꯣꯁꯤ ꯈꯔ ꯅꯨꯡꯉꯥꯏꯇꯕꯅꯤꯅ
ꯂꯥꯛ ꯏꯁꯤꯡ ꯑꯌꯨꯛꯀꯤ ꯀꯃꯥꯏ ꯀꯃꯥꯏ ꯇꯧꯋ ꯆꯥꯕꯤꯨꯔ ꯅꯠꯇ꯭ꯔꯒ ꯎꯅꯕꯤꯔꯕ
ꯆꯥꯛ ꯏꯁꯤꯡ ꯆꯥꯔꯦ ꯆꯥꯕꯗꯤ ꯑꯗꯨ ꯏꯟꯖꯥꯡ ꯑꯣꯏꯅ ꯆꯥꯗ꯭ꯔꯦ ꯉꯁꯤꯗꯤ ꯑꯩ ꯁꯪꯒꯣ ꯀꯣꯡꯒ ꯂꯐꯣꯏꯒ ꯇꯣꯠꯂꯒ ꯑꯩ ꯄꯨꯛꯁ ꯈꯔ ꯅꯨꯡꯉꯥꯏꯇꯦꯅ ꯑꯗꯨꯃꯥꯏꯅ ꯆꯥꯔꯦ ꯇꯧꯗꯣꯏ ꯁꯥꯥꯔꯕꯣ
ꯑꯩ ꯆꯥꯔꯦ꯫ ꯑꯣ ꯏꯔꯣꯟꯕ꯫ ꯁꯧꯒꯔꯤ ꯑꯃ ꯇꯧꯔ ꯆꯥꯔꯦ꯫
ꯑꯣ ꯁꯧꯒ꯭ꯔꯤꯒ ꯆꯥꯏꯕꯤꯕ꯫
ꯁꯨꯃꯥꯏꯅ ꯇꯧꯅꯦ ꯑꯁꯤꯁꯦ ꯋ
ꯁꯧꯔꯤꯁꯤꯁꯨ꯫ ꯑꯗꯨ ꯃꯔꯨꯞꯅ ꯉꯥꯡꯉꯤꯗꯨ ꯇꯥꯐꯝ ꯈꯪꯗ꯭ꯔꯦ꯫ ꯐꯦꯟ ꯃꯈꯣꯟꯗꯨꯅꯦ ꯑꯗꯨ ꯈꯣꯟꯖꯦꯜꯗꯨꯁꯨ ꯌꯥꯝ ꯇꯞꯈ꯭ꯔꯦ ꯑꯝꯇ ꯁꯦꯝꯕꯤꯔꯣ꯫
ꯌꯥꯔꯔꯕꯣ꯫
ꯑꯥ ꯌꯥꯔꯦ꯫ ꯑꯥ ꯇꯥ ꯑꯩ ꯀꯩꯁꯨ ꯇꯧꯗꯧ꯭ꯔ ꯃꯥꯜꯂꯦ ꯁꯨꯝ ꯀꯩꯗꯧꯔꯒꯦ ꯐꯣꯟ ꯇꯧꯔꯦ ꯀꯩ-ꯀꯩ ꯀꯩꯗꯧꯕ ꯂꯩꯔꯒꯦ꯫
ꯋꯥꯔꯤ ꯋꯥꯇꯥꯏ ꯑꯗꯨ ꯇꯧꯁꯦꯅ ꯇꯪꯔꯛꯅꯦ ꯅꯦꯠꯁꯦ ꯌꯥꯝ ꯅꯨꯡꯉꯥꯏꯇꯦ ꯄꯠ-ꯄꯠ ꯇꯠꯂꯦ꯫
ꯑꯩꯅ ꯉꯥꯡꯕꯁꯦ ꯅꯨꯡꯉꯥꯏꯇꯕ꯭ꯔꫭ ꯇꯥꯕ ꯌꯥꯝꯅ꯫
ꯑꯃꯨꯛ ꯃꯨꯛ ꯄꯠ-ꯄꯠ ꯇꯠꯄ꯫ ꯐꯔꯦ ꯑ ꯀꯩꯅꯣꯅꯦ ꯑ ꯄꯠ-ꯄꯠ ꯇꯠꯂꯁꯨ ꯇꯠꯆꯔꯁꯅꯨ꯫ ꯑꯩꯈꯣꯏ ꯌꯦꯡꯁꯤꯟꯕꯤꯔꯤꯕ ꯃꯔꯤ ꯂꯩꯅꯕꯁꯤꯡꯅ ꯃꯣꯏ ꯊꫭꯛ ꯑꯗꯨꯝ ꯇꯧꯖꯔꯁꯅꯤ꯫ ꯑ ꯋꯥꯔꯤ ꯋꯥꯇꯥꯏꯒ ꯇꯧꯁꯤꯦ ꯉꯁꯤꯗꯤ꯫
ꯌꯥꯏ-ꯌꯥꯏ ꯀꯔꯤ ꯋꯥꯔꯤꯅꯣ ꯑꯗꯨꯝ ꯍꯧꯗꯣꯛꯄꯤꯔꯛꯑꯣ ꯑꯩꯁꯦ ꯏꯁꯥꯁꯨ ꯋꯥꯕ ꯍꯥꯏꯇꯥꯔꯦ ꯑꯗꯨꯝ ꯃꯔꯨꯞꯅ ꯋꯥꯔꯤ ꯍꯧꯗꯣꯛꯄꯤꯔꯛꯑꯣ ꯑꯩꯁꯨ ꯑꯗꯨꯝ ꯈꯨꯝꯖꯔꯛꯀꯦ꯫
ꯑꯩꯈꯣꯏ ꯋꯥꯕꯩ ꯃꯇꯥꯡꯗ ꯇꯧꯔꯁꯦ ꯑꯗꯨꯗꯤ ꯃꯔꯨꯞꯅ ꯋꯥꯕꯩ ꯍꯧꯗꯣꯛꯄꯤꯔꯕꯅꯤꯅ ꯋꯥꯕꯁꯦ ꯀꯔꯤ ꯀꯥ ꯀꯔꯤ ꯇꯧꯕꯒꯤ ꯋꯥꯔꯤꯅꯣ ꯊꯕꯛ ꯏꯪꯈꯥꯡ ꯇꯧꯕꯩꯔꯥ ꯅꯠꯇ꯭ꯔꯒ ꯀꯔꯤ-ꯀꯔꯤ ꯊꯕꯛ ꯏꯪꯈꯥꯡ ꯇꯧꯕꯒꯤꯔꯥ꯫
ꯃꯔꯨꯞ ꯑꯩꯁꯦ ꯀꯩꯅꯣꯅꯦ ꯑꯩ ꯕꯣꯜꯗꯨ ꯈꯔ ꯀꯥꯎꯔꯨꯕ ꯍꯟꯗꯛꯁꯦ꯫ ꯅꯍꯥꯟꯒꯩ ꯖꯤꯝ ꯁꯥꯟꯅꯔꯨꯔꯒ ꯍꯟꯗꯛꯁꯦ ꯕꯣꯜ ꯑꯃ ꯀꯥꯎꯁꯟꯕꯁꯤꯗ ꯃꯁꯜꯁꯤꯡꯁꯤ ꯆꯤꯡꯊꯣꯔꯛꯄꯅ ꯃꯔꯝ ꯑꯣꯏꯔꯒ ꯌꯥꯝꯅ ꯊꯤꯡ ꯒꯥꯏꯕ ꯅꯥꯕ ꯐꯥꯎꯕ ꯑꯗꯨꯒ ꯑꯍꯤꯡ ꯇꯨꯝꯗꯕꯤꯗ ꯊꯕꯛꯁꯦ ꯑꯝꯇꯛꯀꯤ ꯂꯦꯞꯇ꯭ꯔꯦ ꯍꯥꯏꯇꯥꯔꯦ꯫ ꯊꯕꯛꯁꯦ ꯂꯦꯞꯇ꯭ꯔꯕꯅꯤꯅ ꯑꯁ ꯋꯥꯔꯦ ꯑꯗꯨꯅ ꯇꯨꯝꯕꯁꯨ ꯇꯨꯝꯁꯤꯠ ꯐꯥꯗ꯭ꯔꯕꯅꯤꯅ꯫ ꯁꯤꯅꯤ ꯑꯩꯒꯤ ꯋꯥꯔꯤꯕ ꯑꯃ꯫
ꯗꯨꯀꯤ ꯊꯕꯛꯀꯤ ꯊꯕꯛꯁꯦ ꯑꯗꯨꯛꯀꯤ ꯃꯇꯤꯛ ꯆꯤꯟꯕꯒꯤ ꯃꫭꯡꯅꯤꯅꯦꯀꫭ ꯕꫭꯟ ꯑꯗꯨ ꯗꯤ ꯍꯥꯟꯅ ꯖꯤꯝ ꯁꯥꯟꯅꯔꯝꯃꯒꯁꯤ ꯏꯇꯪ ꯈꯪꯍꯧ ꯕꯣꯜ ꯀꯥꯎꯈꯠꯂꯛꯏꯁꯤꯕꯨ ꯀꯔꯤ ꯋꯥꯈꯜ ꯑꯍꯣꯡꯕꯗ ꯂꯥꯛꯀꯦ ꯍꯥꯏꯕꯗꯤ ꯋꯥꯔꯜ ꯀꯞ ꯃꯌꯥꯒꯤꯔ ꯋꯥꯔꯜ ꯀꯞ ꯂꫭꯏꯔꯒ ꯑꯗꯨꯝ ꯇꯣꯛꯦ ꯇꯧꯃ
ꯅꯠꯇꯦ-ꯅꯠꯇꯦ ꯀꯩꯅꯣꯅꯤ ꯕꯣꯜꯁꯤꯗꯤ ꯑꯉꯥꯡꯋꯩꯗꯒꯤ ꯑꯩ ꯄꯥꯝꯅ ꯁꯥꯟꯅꯖꯔꯦ ꯍꯥꯏꯇꯥꯔꯦ ꯑꯗ ꯁꯨꯝ ꯂꯥꯏꯔꯤꯛ ꯇꯝꯕ ꯕꯣꯔꯗꯤꯡ ꯂꯩꯒꯤꯕꯗ ꯁꯨꯝ ꯁꯨꯝ ꯇꯣꯛꯊꯣꯛꯈꯤꯕ ꯍꯥꯏꯇꯥꯥꯔꯦ꯫ ꯑꯗꯨ ꯃꯇꯨꯡ ꯕꯣꯔꯒꯥꯎꯕ ꯂꯝꯄꯥꯛ ꯀꯩꯀꯩꯗꯨ ꯃꯇꯤꯛ ꯆꯥꯗ꯭ꯔꯕꯅꯤꯅ ꯍꯥꯏꯗꯤ ꯁꯥꯟꯅꯅꯕ ꯃꯤꯁꯨ ꯂꯩꯇꯕ ꯑꯗꯨꯝ ꯇꯣꯛꯊꯣꯛꯈꯤꯕ ꯍꯥꯏꯇꯥꯔꯦ꯫ ꯑꯩꯒ ꯍꯧꯃꯤꯟ ꯀꯥꯃꯤꯟꯅꯔꯛꯄ ꯃꯌꯥꯝꯗꯤ ꯁ꯭ꯄꯦꯟ ꯂꯣꯝꯗ ꯌꯧꯕ ꯌꯥꯎꯒ꯭ꯔꯦ ꯑꯗꯒꯤ
ꯁꯤ ꯃꯊꯪ ꯈꯔ ꯂꯩꯗꯦ ꯃꯣꯏ ꯑ ꯑꯩ ꯁꯣꯏ ꯀꯥꯎꯕꯒꯤ ꯀꯩꯅꯣꯕꯨ ꯂꯥꯛꯄ ꯌ ꯑꯣꯄꯣꯔꯆꯨꯅꯤ ꯇꯤ ꯄꯤꯔꯥꯛꯑꯅꯤ ꯑꯃꯕꯨꯗꯤ ꯀꯥꯎꯒ꯭ꯔꯦ꯫ ꯑꯩ ꯀ꯭ꯂꯕꯁꯤꯡꯒꯤ ꯃꯅꯤꯄꯨꯔꯒꯤ ꯀ꯭ꯂꯕ ꯑꯌꯥꯝꯕ ꯅꯤꯔꯨꯀꯥꯗ ꯀꯩꯗ ꯔꯥꯎꯗ ꯂꫭꯏ ꯌꯥꯎꯅꯒ꯭ꯔꯕꯅꯦ ꯑꯗꯣ ꯑꯩꯗꯤ
ꯍ
ꯑꯥ ꯂꯥꯏꯕꯛ ꯊꯤꯕ ꯍꯥꯏꯒꯗ꯭ꯔꯥ ꯍꯣꯠꯅꯍꯧꯗꯕ ꯍꯥꯏꯒꯗ꯭ꯔꯥ ꯏꯃꯥ ꯏꯄꯥꯅ ꯀꯩꯅꯣ ꯇꯧꯕ ꯍꯥꯏꯒꯗ꯭ꯔꯥ ꯕꯣꯟꯗꯤꯦ ꯀꯨꯏꯅ ꯁꯥꯟꯅ ꯀꯥꯎꯖꯗ꯭ꯔꯦ ꯑꯗꯨꯝ ꯇꯧꯊꯣꯛꯈ꯭ꯔꯦ ꯍꯥꯏꯇꯥꯔꯦ ꯑꯗ ꯖꯤꯨꯝ ꯆꯠꯂꯨꯔꯒ ꯈ ꯑꯃꯨꯛꯁꯦ ꯍꯧꯖꯤꯛ ꯁꯨꯝꯕꯣꯜꯁꯦ ꯈꯔ ꯈꯔ ꯆꯦꯟ ꯆꯣꯡ ꯁꯥꯗ꯭ꯔꯒꯗꯤ ꯌꯣꯠ ꯊꯥꯡꯒꯠꯄꯒꯤ ꯏꯁꯥꯥꯁꯦ ꯁꯨꯝ ꯂꯨꯝꯝꯁꯤꯜꯂꯛꯄ ꯍꯥꯏꯇꯥꯔꯦ ꯀꯟꯕꯗꯤ ꯀꯜꯂꯒꯁꯨ ꯍꯥꯔꯠꯀꯤ ꯑꯣꯏꯕ ꯐꯤꯕꯝꯁ ꯈꯟꯗ ꯌꯥꯗꯦꯗꯅꯥ ꯑꯗꯨꯒꯤꯅꯤ ꯑꯗꯣ ꯏꯇꯥꯎꯗꯤ ꯕꯣꯟ ꯀꯥꯎꯕꯤꯗ꯭ꯔꯣ ꯀꯃꯥꯏꯃꯥꯏꯅ ꯇꯧꯒꯦ
ꯑ ꯐ ꯀꯥꯎ ꯀꯥꯎ ꯌꯦꯦ ꯇꯧ ꯀꯥꯎꯔꯛꯑꯅꯤ ꯍꯥꯏ ꯉ ꯑꯁꯤ ꯀꯥꯎꯕ ꯆꯠꯄꯒꯤ ꯋꯥꯔꯤ ꯁꯥꯟꯅꯕ ꯂꯣꯏꯔꯦ ꯄꯨ ꯇꯧꯁꯟꯅ ꯄꯠꯇꯅ ꯑꯗꯨ ꯀꯥꯅꯤ ꯍꯣꯏꯗꯤ ꯈꯔ ꯇꯧꯔꯅꯤ ꯉꯍꯥꯟ ꯀꯥꯎꯔꯨꯕꯒꯤ ꯈꯣꯡ ꯈꯨꯠꯁꯦ ꯈꯔ ꯁꯤꯛꯄ ꯁꯔ ꯇꯧꯔꯤꯗ ꯍꯣꯔꯦꯟ ꯁꯤꯁꯨ ꯂꯩꯕ ꯅꯠꯇꯦ ꯁꯤ ꯆꯤꯛꯄ ꯁꯥꯗꯤ ꯍꯣꯔꯦꯟ ꯇꯧꯔꯒ ꯑꯗꯨꯝ ꯐꯖꯅꯤ
ꯑ ꯁꯨꯃꯥꯏꯅ ꯇꯧꯕ ꯃꯔꯨꯞ ꯑꯩ ꯃꯔꯛ ꯊꯟꯅ ꯍꯔꯦꯟꯦꯟꯗꯤ ꯕꯣꯟꯗꯨ ꯄꯦꯟꯅ ꯀꯥꯎꯊꯠꯂꯒ ꯍꯨꯃꯥꯡꯁꯤꯦ ꯑꯗꯨꯛꯀꯤ ꯃꯇꯤꯛ ꯇꯥꯍꯜꯂꯦ ꯍꯥꯏꯔꯒ ꯑꯩꯈꯣꯏ ꯏꯁꯤꯡ ꯑꯍꯥꯎꯕ ꯑꯃ ꯊꯛꯆꯤꯜꯂꯒ ꯑꯩꯈꯣꯏꯒꯤ ꯀꯩꯅꯣꯝꯃ ꯉꯧꯈꯠꯂꯒꯗꯤ ꯍꯛꯆꯥꯡ ꯑꯁꯤ ꯊꯥꯎ ꯌꯥꯝ ꯌꯥꯎꯗꯕꯤꯗ ꯍꯥꯏꯇꯥꯔꯦꯀꯣ ꯀꯥꯝꯊꯣꯛꯄꯣꯏ ꯐꯨꯠꯄꯣꯏ ꯀꯩꯄꯣꯏ ꯇꯧꯔꯒ ꯃꯍꯥꯎ ꯂꯩꯏꯅ ꯍꯥꯏ ꯇꯔꯦ ꯃꯆꯪ ꯑꯣꯏꯕ ꯑꯩꯈꯣꯏꯒꯤ ꯃꯣꯁꯇꯔꯒꯨꯝꯕ ꯈꯔ ꯊꯝꯖꯤꯜꯂꯒ ꯀꯤꯍꯣꯝꯒꯨꯝꯕ ꯨꯝꯕ ꯀꯩꯒꯨꯝꯕ
ꯍꯛꯆꯥꯡꯁ ꯇꯦꯛꯈꯠꯅꯕ ꯑꯗꯨꯒ ꯐꯖꯅ ꯑꯩꯈꯣꯏꯒꯤ ꯐꯣꯟꯁꯦ ꯁ꯭ꯋꯤꯤꯁ ꯑꯣꯐ ꯊꯝꯖꯤꯜꯂꯒ ꯇꯨꯝꯕ ꯍꯥꯏꯇꯥꯔꯦ
ꯑꯣ
ꯑꯗꯨ ꯑꯣꯏꯇꯥꯔꯒꯗꯤ ꯐꯒꯗꯕ ꯃꯥꯂꯦ
ꯍꯁꯝꯁꯝꯅ ꯎ ꯀꯩꯅꯣꯅꯦ ꯑꯗꯣ ꯁꯨꯃꯥꯏꯅ ꯇꯧꯕꯗꯤ ꯑꯣꯔꯦꯟꯁꯁꯦ ꯑꯩꯈꯣꯏꯒꯤ ꯑꯗꯣꯝꯗꯒꯤ ꯂꯥꯛꯀꯗꯧꯔꯤꯕ ꯀꯥꯡꯕꯨ ꯀꯥꯡꯗꯨꯒ ꯁꯣꯝꯗꯒꯤ ꯂꯥꯡꯒꯗꯧꯔꯤꯕ ꯀꯥꯡꯕꯨꯁꯤꯒ ꯄꯨꯂꯞ ꯄꯨꯜꯂꯒ ꯀꯩꯅꯣꯝꯃꯣꯏ ꯑꯣꯏꯅ ꯆꯥꯃꯤꯟ ꯊꯛꯃꯤꯟꯅꯕꯒꯤ ꯀꯔꯤ ꯀꯥ ꯌꯥꯔꯣꯏꯗꯕ꯭ꯔꯥ ꯈꯨꯗꯣꯝ ꯑꯗꯨꯒꯤ ꯑꯉꯥꯡꯁꯤꯡꯁ ꯇꯥꯒꯗꯕ ꯌꯥꯎꯕ꯭ꯔꯥ
ꯑꯗꯨ ꯌꯥꯎꯒꯗꯕ ꯃꯥꯜꯂꯦ ꯍꯥꯏꯗꯤ ꯑꯉꯥꯡꯁꯤꯡꯅ ꯍꯥꯏꯗꯤ ꯁ꯭ꯀꯨꯜ ꯆꯠꯄ ꯈꯣꯠꯄ ꯑꯗꯒꯤ ꯇꯨꯏꯁꯟ ꯇꯧꯕ ꯑꯗꯩ ꯃꯌꯨꯝꯗ ꯃꯃꯥ ꯃꯄꯥꯅ ꯉꯥꯡꯕ ꯅꯣꯏ ꯑꯩꯈꯣꯏꯒꯗꯤ ꯄꯥꯈꯪ ꯑꯣꯏꯔꯕꯅꯤꯅ ꯀꯩꯁꯨ ꯊꯣꯏꯗꯣꯛꯅꯤꯡꯉꯥꯏ ꯍꯥꯏꯗꯤ ꯌꯥꯝ ꯊꯦꯡꯅ ꯃꯝꯅ ꯀꯩꯅꯣ ꯇꯧ ꯑꯩꯁꯨ ꯑꯩꯗꯤ ꯇꯥꯟ ꯆꯥꯗ꯭ꯔꯗꯤ ꯏꯃꯥꯟꯅꯕ ꯑꯃ ꯂꯩꯌꯦ ꯃꯣꯏꯁꯦ ꯂꯦꯛꯁꯜꯂꯒ ꯍꯦꯛ ꯑ ꯉꯁꯤꯗꯤ ꯂꯩꯁꯜꯂꯒꯦꯁꯤꯗꯤ
ꯑꯣ ꯑꯗꯨꯃꯥꯏꯅ ꯇꯧꯁꯦ ꯍꯥꯏꯗꯤ ꯁꯣꯝ ꯅꯥꯀꯟꯅꯤ ꯂꯥꯛꯏ ꯀꯥꯡꯕꯨꯁꯤꯡꯁꯤꯕꯨꯗꯤ ꯑꯗꯨꯝ ꯁ ꯑ ꯑꯗꯨ ꯃꯥꯏ ꯇꯧꯣꯛꯁꯤ
ꯑꯌꯥꯕꯁꯤꯡꯗꯨ ꯇꯧꯔꯒ ꯆꯥꯃꯤꯟꯅꯔꯁꯨ ꯀꯩꯁꯨ ꯀꯥꯏꯗꯦ ꯑꯩꯣꯏ ꯑꯗꯨꯒ ꯌꯥꯗꯕꯁꯤꯡ ꯍꯥꯏꯗꯤ ꯑꯉꯥꯡꯈꯩꯁꯤꯅꯀꯣ ꯄꯨꯟꯕꯗꯨꯁꯨ ꯋꯥꯔꯤꯅꯦ ꯑꯩꯅ ꯍꯥꯏꯁꯤꯀꯣ ꯇ ꯍꯥꯏꯁꯦ ꯋꯥꯈꯜ ꯃꯥꯟꯗ꯭ꯔꯒꯗꯤ ꯑꯉꯥꯡꯈꯩ ꯄꯨꯟꯕꯗ ꯑꯩꯈꯣꯏ ꯇꯜꯂꯦ ꯍꯥꯏꯇꯥꯔꯦ ꯑꯩꯈꯣꯏꯅ ꯄꯨꯅꯤꯡꯉꯤꯁꯤ ꯑꯩꯈꯣꯏꯗꯒꯤ ꯍꯦꯟꯅ ꯁꯦꯅꯤꯌꯔ ꯑꯣꯏꯕ ꯑꯩꯈꯣꯏ ꯗꯤ ꯍꯦꯟꯅ ꯒ꯭ꯌꯥꯟ ꯇꯥꯕ ꯃꯤꯒ ꯄꯨꯅꯤꯡꯕꯅꯦ ꯑꯗꯣ ꯑꯉꯥꯡꯁꯤꯡꯗꯨꯒ ꯇꯧꯔꯒ ꯆꯥꯕꯤ ꯊꯛꯄꯤꯁꯦ ꯁꯨꯝ ꯇꯧꯈꯤ ꯇꯥꯔꯗꯤ ꯃꯣꯏꯅ ꯑꯩꯈꯣꯏꯗ ꯊꯛ ꯀꯥꯔꯛꯄꯒꯤ ꯂꯩꯕ ꯌꯥꯏꯑꯕ
ꯑꯣ
ꯑꯗꯨꯗꯨꯅ ꯑꯩꯅ ꯃꯗꯨ ꯇꯧꯍꯟꯅꯤꯡꯗꯕ ꯍꯥꯏ ꯇꯔꯦ ꯍꯥꯏꯗꯤ ꯅꯣꯂꯨꯃ ꯆꯠꯍꯟꯅꯤꯡꯉꯦ ꯍꯥꯏ ꯇꯔꯦꯀꯣ ꯑꯦ ꯏꯥꯏ ꯏꯌꯥꯝꯕꯈꯩꯁꯦ ꯑꯁ ꯃꯣꯏꯒꯤ ꯂꯩꯕ ꯌꯥꯗꯕꯅꯦ ꯍꯦꯛ ꯇꯧꯔꯨꯅꯨꯍꯦꯛ ꯀꯥꯏꯅ ꯍꯥꯏꯐꯦꯠꯇꯪ ꯈꯨꯇꯛ ꯆꯥꯍꯟꯅꯤꯡꯕ ꯍꯥꯏꯇꯥꯥꯔꯦ ꯑꯩꯅ ꯃꯣꯏ ꯅꯨꯡꯁꯤꯗꯕꯩ ꯅꯠꯇꯕ ꯑꯩ ꯆꯨꯝꯅꯒꯤ ꯆꯥꯛꯆꯥ ꯍꯖꯥꯟꯅꯕ ꯇꯣꯉꯥꯟꯕ ꯑꯃ ꯂꯩꯀꯥꯏꯒꯤ ꯇꯧꯕ ꯇꯧꯕꯅꯤ ꯑꯩꯈꯣꯏꯒꯤ ꯃꯅꯕ ꯃꯁꯦꯟ ꯇꯧꯕꯗ ꯃꯣꯏ ꯌꯥꯎꯍꯟ ꯇꯥꯔꯒꯗꯤ
ꯃꯗꯨ ꯅꯨꯡꯉꯥꯏꯇꯦ ꯍꯥꯏꯇꯥꯔꯦ ꯃꯔ ꯁꯤ ꯌꯥꯗꯕ꯭ꯔꯅ ꯑꯩꯅ ꯍꯥꯏꯖꯔꯤꯁꯦ ꯀꯩ ꯀꯔꯤ ꯑꯀꯥꯏꯕ ꯂꯩꯒꯦ
ꯑ ꯀꯔꯤꯁꯨ ꯀꯥꯏꯗꯦ ꯑ ꯑꯩꯒꯤꯁꯨ ꯐꯦꯟ ꯃꯈꯣ ꯇꯥꯡ ꯃꯔꯨꯞꯀꯤꯗꯁꯨ ꯐꯦꯟ ꯃꯈꯣ ꯑꯗꯨ ꯍꯧꯜꯂꯛꯏ ꯑ ꯃꯔꯨꯞꯀꯤ ꯋꯥꯔꯤꯗꯨꯁꯨ ꯀꯩꯁꯨ ꯀꯥꯏꯗꯦ ꯑꯗꯨꯃꯥꯏꯅ ꯇꯧꯕꯁꯨ ꯀꯩ ꯀꯥꯏꯗꯦ ꯑꯗꯣ ꯀꯩꯅꯣꯅꯦ ꯍꯧꯖꯤꯛꯁꯦ ꯉꯥꯏꯍꯥꯛ ꯂꯩꯔꯒꯗꯤ ꯄꯨꯡꯁꯨ ꯇꯥꯁꯜꯂꯛꯑꯅꯤ ꯑꯗꯣ ꯉꯁꯥꯏ ꯍꯥꯏꯅꯈꯤꯕꯗꯣ ꯀꯃꯥꯏꯅ ꯇꯧꯗꯣꯏꯅꯣ ꯍꯣꯔꯦꯟ ꯄꯨꯡ ꯃꯔꯤꯗ ꯍꯥꯏꯊꯔꯛꯄ ꯅꯪꯕ ꯑꯗꯨ ꯃꯑꯣꯡꯗ ꯑꯣ ꯇꯥꯔꯦ ꯇꯥꯔꯦ ꯍꯥꯏꯗꯤ
ꯑꯩ ꯃꯔꯨꯞ ꯑꯩ ꯏꯁꯣꯟꯗ ꯊꯂꯛꯀ꯭ꯔꯦ ꯀꯔꯤꯝꯇ ꯇꯖꯍꯗ꯭ꯔꯦ ꯑꯃꯝꯇ ꯍꯥꯏꯕꯤꯔꯛꯎ
ꯑꯣ ꯀꯩꯅꯣꯅꯦ ꯍꯣꯔꯦꯟꯒꯤ ꯄꯨꯡꯗꯣ ꯄꯨꯡ ꯃꯔꯤꯗꯨ ꯅꯪꯅꯕ ꯑꯗꯨꯝ ꯍꯥꯏꯊꯔꯛꯄ ꯌꯥꯗꯣꯔꯤꯕ꯭ꯔꯥ ꯅꯠꯇ꯭ꯔ ꯌꯥꯝ ꯊꯦꯡꯅꯗꯣꯔꯤꯕ꯭ꯔꯥ ꯀꯃꯥꯏꯅ ꯇꯧꯔꯤ ꯋꯥꯔꯤꯗꯣ ꯀꯃꯥꯏ ꯀꯃꯥꯏ ꯇꯧꯔꯒꯦ
ꯁꯨꯝꯗꯧꯕꯅꯤ ꯑꯩꯈꯣꯏꯁꯦ ꯄꯣꯠ ꯑꯃ ꯂꯩꯒꯗꯕ ꯑꯗꯨꯅ ꯄꯨꯡ ꯑꯃ ꯑꯗꯨꯗꯥꯋꯥꯏꯗꯒꯤ ꯊꯣꯛꯑꯦ ꯈꯜꯂꯁꯤ ꯃꯗꯨꯨꯗꯤ ꯈꯤꯇꯪ ꯈꯨꯌꯧꯅꯒꯅꯤ ꯁꯨꯝꯗꯧꯎꯔꯁꯦ ꯕꯥꯔꯣ ꯃꯈꯥꯏ ꯈꯤꯇꯪ ꯍꯦꯜꯂꯛꯄꯁꯤꯗ ꯑꯩꯁꯦ ꯂ ꯇꯥꯛꯆꯔꯒꯦ ꯑꯗꯨꯒ ꯑꯩꯈꯣꯏꯒꯤ ꯂꯩꯒꯗꯕ ꯄꯣꯠꯁꯨ ꯈꯔ ꯊꯤꯕ ꯑꯃ ꯆꯪꯉꯦ ꯍꯥꯏꯕꯗꯤ ꯐꯠ ꯑꯃ ꯆꯪꯉꯒ ꯍꯦꯛꯇ ꯃꯅꯥ ꯃꯁꯤꯡ ꯂꯩꯕꯗꯧꯅ ꯂꯩꯔꯒ ꯂꯥꯛꯄꯗꯤ ꯌꯥꯗꯕꯅꯤꯅ ꯌꯥꯎꯋ ꯌꯥꯎꯗꯦ ꯄꯥꯝꯃꯤ ꯄꯥꯝꯗꯦ ꯇꯥꯡꯏ ꯇꯥꯡꯗꯦ ꯀꯥꯟꯅꯅꯤ ꯀꯥꯟꯅꯔꯣꯏ ꯍꯥꯏꯕ ꯑꯃꯁꯝꯨ ꯂꯩꯕꯅꯤꯅ
ꯕꯖꯥꯔꯁꯨ ꯅꯨꯡꯁꯥꯅꯒ ꯁꯥꯕꯅ ꯃꯤꯅꯒ ꯆꯜꯂꯝꯒꯗꯕꯕꯁꯤ ꯎꯕꯗ ꯑꯗꯨꯅ ꯕꯥꯔꯣ ꯃꯈꯥꯏꯗꯒꯤ ꯊꯣꯛꯂꯛꯑꯒ ꯃꯔꯨꯞꯁꯤ ꯂꯧꯔꯒ ꯆꯠꯃꯤꯟꯅꯔꯁꯤ ꯑꯗꯨꯒ ꯄꯨꯡ ꯑꯅꯤꯒ ꯃꯈꯥꯏꯒꯤ ꯃꯃꯥꯡꯗ ꯂꯣꯏꯁꯤꯜꯂꯒ ꯑꯩꯈꯣꯏꯒꯤ ꯄꯣꯠꯇꯨ ꯄꯤꯕ ꯆꯪꯉꯁꯤ ꯑꯗꯨꯒ ꯌꯨꯝꯗ ꯍꯜꯂꯛꯑꯒ ꯑꯩ ꯌꯨꯝꯂ ꯊꯣꯛꯄꯒ ꯑꯗꯨꯝ ꯑꯩꯈꯣꯏ ꯁꯤꯗꯒꯤ ꯑꯩꯒꯤ ꯄꯣꯠꯁꯦ ꯂꯧꯃꯤꯟꯅꯔꯒ ꯑꯗꯨꯝ ꯈꯣꯡꯁꯥꯟꯈꯔꯁꯤ ꯑꯩꯈꯣꯏ ꯄꯨꯂꯞ
ꯑꯣ ꯃꯤꯅꯁꯨ ꯁꯤꯅ ꯁꯤꯅ ꯐꯥꯖꯤꯜꯂꯛꯑꯦ ꯑꯗꯨ ꯁꯨꯃꯥꯏꯅ ꯇꯧꯕꯗꯤ ꯑꯩ ꯍꯣꯔ ꯂꯧꯕ ꯂꯥꯛꯄꯗꯣ ꯑꯗꯣꯝꯗ ꯍꯥꯏꯒꯠꯅꯗꯣꯏ ꯁꯛꯄꯗꯤ ꯁꯣꯝꯗ ꯂꯥꯛꯑꯒ ꯁꯤꯗꯒꯤ ꯑꯗꯨꯝ ꯁꯣꯝꯗꯒꯤ ꯆꯠꯈ꯭ꯔꯦ ꯒ ꯑꯁꯤꯒꯤ ꯃꯥꯒꯤ ꯍꯞꯇꯥ ꯍꯥꯏꯐꯦꯠ ꯆꯪꯉꯒ ꯑꯍꯣꯡ ꯑꯆꯥꯎ ꯈꯔ ꯌꯦꯡꯉꯛꯄꯗꯤ ꯀꯩꯀꯥꯏ ꯑꯗꯨꯗ ꯍꯣꯡꯉꯝꯃꯒꯗꯤ
ꯃꯗꯨꯗ ꯌꯥꯎꯒꯗ꯭ꯔꯅꯦ
ꯌꯥꯎꯅꯤ
ꯑꯁ ꯑꯗꯨꯗ ꯑꯩꯅ ꯌꯥꯝ ꯍꯩꯅꯗꯕ ꯅꯨꯄꯤ ꯑꯃ ꯑꯩ ꯀ꯭ꯂꯥꯁꯃꯦꯠ ꯑꯃ ꯌꯥꯎꯕꯅꯦ ꯂꯤꯟꯗꯨꯅ
ꯑꯣ ꯐꯔꯦ ꯐꯔ ꯀꯩꯅꯣꯅꯦ ꯑ ꯃꯇꯥꯡꯁꯤꯗ ꯂꯣꯏꯁꯤꯜꯂꯁꯤ ꯑꯃꯨꯛ ꯑꯃꯗ ꯑꯃꯨꯛ ꯀꯩꯅꯣ ꯇꯧꯔꯛꯑꯒꯦ
ꯐꯅꯤ ꯐꯅꯤ ꯊꯝꯕꯤꯔꯣ ꯌꯥꯝ ꯊꯨꯅ ꯊꯝꯕꯤꯈ꯭ꯔꯣ